ꯇꯥꯕ꯭ꯔꯣ
ꯐꯣꯟꯖꯦ ꯃꯩ ꯑꯝꯇ ꯌꯥꯎꯗ꯭ꯔꯦ
ꯎꯝ ꯎꯝ ꯎꯝ ꯉꯁꯥꯏꯗꯒꯤ ꯌꯥꯎꯗ꯭ꯔꯤꯗꯣ ꯆꯞꯄ ꯌꯥꯗ꯭ꯔꯣ ꯆꯞ ꯍꯧ ꯌꯥꯗ꯭ꯔꯣ
ꯎꯝ ꯆꯥꯔꯖꯔ ꯂꯩꯇꯕꯥ
ꯑꯥ ꯑꯥ ꯀꯅꯥꯅ ꯍꯨꯔꯥꯡꯈ꯭ꯔꯕ
ꯆꯥꯔꯖꯔꯗꯣ ꯌꯥꯈꯤꯗ꯭ꯔꯕ ꯑꯩꯈꯣꯏꯒꯤ ꯕ꯭ꯔꯗꯔꯗꯒꯤ ꯇꯧꯕ
ꯑ
ꯃꯥꯗꯣ ꯕꯣꯜ ꯌꯦꯡꯕꯤꯒꯤ ꯑꯁꯣꯝ ꯅꯥꯀꯟꯗ ꯄꯨꯔ ꯆꯠ ꯈ꯭ꯔꯕ ꯆꯥꯖꯔꯗꯣ ꯑꯗꯨꯏ ꯄꯣꯔꯛꯇꯕ
ꯌꯥꯗ꯭ꯔꯦ ꯑꯗꯨꯗꯤ
ꯃꯩꯁꯦ ꯊꯥꯔꯇꯤ ꯋꯥꯟ ꯌꯥꯎꯔꯤꯌꯦ
ꯎꯝ ꯆꯥꯛ ꯆꯥꯔꯕꯣ
ꯆꯥꯛꯂꯣ ꯆꯥꯗꯔꯤ
ꯊꯦꯡꯉꯦꯅꯦ ꯊꯣꯡꯗ꯭ꯔꯤ ꯍꯥꯏꯔꯛꯀꯅꯨꯀꯣ
ꯊꯣꯡꯗꯔꯤꯌꯦ
ꯑꯥ ꯒꯦ ꯑꯃꯣ
ꯆꯦꯡ ꯂꯩꯇ꯭ꯔꯤꯅꯦ
ꯑꯥ ꯆꯦꯡꯁꯦ ꯑꯗꯨꯝ ꯂꯩꯇꯕꯤ ꯂꯩꯔꯤꯅꯦ ꯅꯪꯁꯦ ꯀꯃꯥꯏ ꯍꯤꯡꯉꯤꯅꯣ
ꯈꯪꯗꯦ ꯅꯨꯡꯁꯤꯠ ꯐꯥꯔ ꯆꯥꯔꯤꯌꯦ
ꯅꯣꯏ ꯊꯤꯜꯂꯛꯎꯔꯣ
ꯊꯩꯂꯑꯣ ꯆꯥꯛ ꯂꯥꯝꯕꯅ ꯁꯤꯗꯣꯔꯦ ꯆꯥꯛ ꯈꯤꯇ ꯄꯤꯖꯕꯤꯌꯨ
ꯑ ꯑꯁ ꯑꯩꯈꯣꯏꯁꯦ ꯍꯥꯎꯗꯕꯒꯤ ꯑꯩꯁꯨ ꯋꯥꯏꯗ ꯆꯥꯛ ꯆꯥ ꯍꯜꯂꯛꯑꯒ ꯐꯝꯃꯜꯂꯦ ꯋꯥꯏ ꯁꯥꯁꯦ ꯋꯥꯏ ꯑꯩꯟ ꯆꯨꯞꯊꯔ ꯂꯩꯕ ꯍꯥꯏꯇꯥꯔꯦ ꯈꯪꯗꯦ
ꯑꯍꯥꯎꯕ ꯊꯣꯡꯉꯒ ꯆꯥꯊꯣꯛꯎ ꯌꯥꯗ꯭ꯔꯕ
ꯑꯩꯈꯣꯏ ꯁꯦ ꯆꯥꯛ ꯆꯥꯕ ꯆꯠꯂꯁꯦ ꯍꯥꯏꯅ ꯆꯠꯂꯦ ꯑꯗꯨꯒ ꯃꯦꯁ ꯍꯣ ꯌꯧꯔꯒ ꯄꯅꯤꯔ ꯊꯣꯡꯉꯝꯃꯦ
ꯎꯝ
ꯑꯗꯨꯒꯤ
ꯉꯥꯏꯍꯥꯛ ꯃꯦꯠꯁ ꯍꯣꯜꯗ ꯋꯥꯈꯜ ꯇꯧꯔꯦ ꯑꯁ ꯀꯃꯥꯏꯅ ꯆꯥꯗꯣꯏꯅꯣ ꯁꯤ ꯌꯦꯟꯖꯥꯡꯁꯤꯕꯨ ꯀ ꯇꯧꯔꯒ ꯑꯗꯨ ꯎꯄꯥꯏ ꯂꯩꯇꯕꯅꯤꯅ ꯇꯥꯏꯌꯦ ꯇꯥꯕ ꯅꯠꯇ꯭ꯔꯣ ꯀꯨꯏꯟ ꯂꯩꯔꯤꯗꯣ ꯀꯩꯅꯣ ꯎꯝ ꯑ ꯇꯒ ꯀꯨꯝꯕꯅꯦ ꯍꯣꯏ ꯑꯥ ꯁꯨ ꯑꯥ ꯗꯨꯒ ꯑꯗꯨꯒ ꯑꯩꯈꯣꯏꯁꯦ ꯆꯥꯛꯁꯦ ꯍꯥꯎꯇ꯭ꯔꯕꯅꯦꯅꯥ
ꯅꯪꯒꯤ ꯃꯑꯣꯡ ꯗꯅꯦ ꯅꯣꯛꯅꯤꯡꯈ꯭ꯔꯦ ꯑꯩꯉꯣꯟꯗꯩ ꯅꯪꯅꯦ ꯁꯥꯊꯤꯈꯔꯦ
ꯍꯥꯑꯥ ꯈ꯭ꯔ ꯈꯔꯈꯨꯝꯃꯨꯅꯦ ꯍꯦ ꯍꯣꯏ
ꯑꯗꯨꯗꯣ ꯇꯥꯕ ꯌꯥꯗ꯭ꯔꯕꯅꯤꯅ ꯃꯄꯥꯟ ꯊꯣꯛꯑꯦ ꯃꯄꯥꯟ ꯍꯣꯛꯑꯒ ꯃꯣꯏꯁꯦ ꯃꯣꯃꯣ ꯂꯩꯕ꯭ꯔꯥ ꯍꯪꯉꯦ ꯂꯩꯇꯦ ꯍꯥꯏ
ꯑꯥ
ꯑꯗꯣ ꯆꯧꯗꯤ ꯂꯩꯌꯦꯕ ꯅꯨꯗꯜꯁ ꯂꯩꯌꯦ ꯍꯥꯏ ꯑꯗꯣ ꯌꯦ ꯆꯤꯛꯀꯥꯟ ꯒꯤꯔꯥ ꯍꯥꯏꯒ ꯆꯤꯛꯀꯟꯒꯤ ꯉꯁꯤ ꯊꯣꯡꯗꯦ ꯍꯥꯏꯕ ꯑꯗꯨꯒꯤ
ꯆꯥꯗ꯭ꯔꯦ
ꯆꯥꯗꯤ ꯆꯥꯏꯗ ꯑꯗꯨ ꯃꯣꯏ ꯌꯦꯔꯨꯝꯒꯤ ꯂꯩꯌꯦ ꯍꯥꯏꯕꯒꯤ ꯌꯦꯔꯨꯝꯒꯤꯗꯣ ꯆꯥ ꯅꯨꯗꯜꯁ ꯌꯦꯔꯨꯝꯒꯤ ꯅꯨꯗꯜꯁ ꯑꯃ ꯆꯥꯏ ꯑꯗꯨꯒꯥ ꯑꯦꯛ ꯀꯩꯅꯣ ꯑꯦꯒ ꯐ꯭ꯔꯥꯏ ꯔꯥꯏꯁ ꯍꯥꯏꯕ꯭ꯔꯥ
ꯎꯝ
ꯑꯥ ꯑꯗꯨꯗꯨꯒ ꯆꯥꯏ ꯍꯜꯂꯑꯦ ꯐꯝꯃꯦ ꯋꯥꯗꯕꯩ ꯑꯩꯁꯨ ꯋꯥꯌꯦ
ꯆꯥꯔꯨꯕꯩ ꯋꯥꯔꯦꯕ
ꯋꯦ ꯆꯥꯔꯁꯨ ꯋꯥꯏ ꯆꯥꯗ꯭ꯔꯒ ꯎꯝ ꯇꯟꯕ ꯍꯥꯏꯇꯥꯔꯦ
ꯅꯠꯇꯦꯗ ꯅꯪꯒꯤꯗꯣ ꯃꯤ ꯑꯇꯣꯞꯄꯒ ꯋꯥꯔꯤ ꯁꯥꯟꯅꯔꯨꯕꯩ ꯃꯥꯜꯂꯤ
ꯁꯥꯗꯦ ꯁꯥꯗꯦ ꯉꯥ ꯍꯥꯏꯗꯣ ꯃꯤ ꯑꯃꯅ ꯇꯧꯔꯛꯀꯦ ꯍꯥꯏꯌꯦ ꯍꯣꯏ ꯍꯥꯏꯔꯒ ꯌꯥꯗꯦ ꯅꯪꯒꯤꯗꯣ ꯍꯥꯏꯔꯛꯑꯦ ꯑꯗꯨꯗꯩꯗꯤ ꯑꯩꯁꯨ ꯏꯃꯥꯟꯅꯕꯅ ꯆꯥꯛ ꯇꯥꯔꯁꯦ ꯍꯥꯏꯕꯗꯤ ꯇꯥꯔꯨꯔꯦ ꯑꯩꯁꯦ ꯍꯥꯎ
ꯍꯥꯏꯖꯤꯟꯅꯒꯅꯣ ꯃꯤ ꯋꯥꯔꯤ ꯁꯥꯟꯅꯔꯒ ꯑꯩꯉꯣꯟꯗ ꯍꯥꯏꯖꯤꯟꯅꯕ ꯇꯧꯋꯤꯗꯣ ꯀꯩꯒꯤꯅꯣ
ꯍꯥꯏꯖꯤꯟꯅꯕ ꯅꯠꯇꯦ ꯑꯩꯒꯤ ꯇꯥꯛꯁꯦ ꯂꯣꯏꯁꯟꯅꯤꯡꯉꯥꯏ ꯀꯟꯅ ꯍꯣꯠꯅꯕꯅꯦ
ꯑꯩꯁ ꯑꯩꯖꯨꯅꯤꯅꯦ
ꯑꯁ ꯀꯩꯅꯣ ꯑꯩ ꯉꯥꯡꯉꯤꯁꯦ
ꯑꯣ ꯀꯩꯅꯣ ꯑꯩ ꯉꯪ ꯏꯁꯦ ꯍꯦ ꯀꯛꯆꯒ꯭ꯔꯅꯤ
ꯁꯦꯁ ꯇꯧꯕꯗꯣ ꯁꯦꯁ
ꯍꯥꯏꯗꯣꯀꯦ
ꯍꯥꯏꯗꯣꯛꯄꯤꯒꯅꯨ ꯉꯁꯤ ꯍꯧꯖꯤꯛꯀꯤꯗꯨꯗꯤ ꯁꯣꯏꯈꯤꯕꯅꯦ ꯅꯟ
ꯍꯥꯏꯗꯣꯛꯀꯅꯤ ꯑꯩꯅ ꯀꯝꯄ꯭ꯂꯦꯟ ꯇꯧꯒꯅꯤ ꯁꯨꯃꯥꯏꯅ ꯇꯧꯈ꯭ꯔꯦ ꯍꯥꯏꯅ
ꯑꯗꯨ ꯇꯧꯕ ꯌꯥꯗꯦꯀꯣ
ꯌꯥꯏꯀꯣ
ꯌꯥꯗꯕꯅꯤ ꯌꯥꯗꯕꯅꯤ ꯉꯥꯁꯥꯏ ꯑꯩ ꯃꯌꯥꯝ ꯆꯥꯈ꯭ꯔꯦ ꯑꯩ ꯉꯥꯁꯤꯁꯦ ꯑꯣ ꯇꯥꯔꯕꯅꯦꯀꯣ ꯑꯣ ꯇꯥꯔꯕꯅꯦ
ꯑꯩ ꯍꯧꯖꯤꯛꯇꯗ ꯅꯪꯒꯤ ꯐꯣꯟ ꯇꯧꯕꯒꯤꯀꯣ ꯑꯣ ꯇꯥꯕꯒꯤꯀꯣ ꯑꯟꯗꯑꯦ ꯑꯟꯗ ꯑꯟꯗ ꯉꯥꯏꯕꯒꯤꯀꯣ ꯑꯩ ꯁꯥꯎꯔꯤꯕ ꯖꯥꯠꯅꯤ
ꯁꯤꯁꯦ ꯑꯩꯁꯨ ꯑꯟꯗꯥ ꯈ꯭ꯔ ꯐꯪꯈ꯭ꯔꯦ ꯑꯩꯅꯗꯤ ꯅꯠꯇꯦ ꯑꯁꯦꯡꯕꯗꯤ ꯉꯁꯤꯒꯤꯗꯤ ꯃꯤꯅꯅꯤꯀꯣ
ꯑꯩꯁꯨꯅꯤꯀꯣ ꯃꯤꯅꯅꯤꯀꯣ ꯑꯩꯁꯨ ꯑꯩꯅ ꯅꯠꯇꯦ
ꯑꯥ ꯑꯗꯨꯒ ꯑꯗꯨ ꯅꯨꯄꯥꯗ ꯍꯥꯏꯔꯒꯅ ꯑꯁ ꯑꯃ ꯑꯅꯤꯗꯤ ꯀꯩꯁꯨ ꯀꯥꯏꯗꯕꯅꯦꯗ ꯍꯥꯏꯔꯛꯑꯦ ꯀꯗꯥꯥꯏꯗꯒꯤ ꯑꯩꯈꯣꯏꯕꯨ
ꯃꯔꯤ ꯁꯨꯖꯜꯂꯛꯑ ꯀꯥꯟꯁꯤꯗ
ꯍꯥꯢꯁ ꯇꯟꯗ꯭ꯔꯥ ꯑꯩꯁꯦ ꯏꯔꯨꯁꯨ ꯏꯔꯨꯗ꯭ꯔꯤ ꯑꯩꯒꯤ ꯐꯤꯕꯝ ꯑꯩ ꯑꯣꯏꯅꯤꯡꯗ꯭ꯔꯦꯗ ꯍꯧꯖꯤꯛꯁꯦ
ꯑꯩ ꯐꯤꯚꯝꯁꯦ ꯑꯣꯏꯅꯤꯡꯗ꯭ꯔꯦ ꯅꯪ ꯀꯅꯥ ꯑꯣꯏꯅꯤꯡꯒꯦ ꯑꯩ ꯑꯣꯏꯅꯤꯡꯕ꯭ꯔꯥ
ꯍꯣꯏ ꯑꯣꯏꯅꯤꯡꯉꯦ ꯊꯤ ꯑꯣꯏꯅꯤꯡꯉꯤ
ꯍꯩꯁ ꯕ꯭ꯂꯣꯛ ꯊꯝꯃꯛꯀꯦꯀꯣ ꯅꯪ
ꯑꯣꯍꯣ ꯀꯩꯒꯤꯅꯣ ꯑꯗꯨꯅ
ꯊꯝꯃꯛꯀꯅꯤ ꯊꯝꯃꯛꯀꯅꯤ
ꯑꯥ ꯑꯃꯛ ꯍꯨꯔꯥꯟꯕꯩꯔꯣꯕ
ꯃꯥꯅꯤ
ꯎꯝ ꯎꯝ
ꯍꯨꯔꯥꯟꯕꯒꯤ ꯐꯣꯇꯣꯕꯨ ꯑꯝꯇꯕꯨ ꯊꯥꯒꯠꯇꯦꯅꯦ
ꯊꯒꯠꯀꯅꯤ ꯀꯩꯗꯧꯔꯒꯦ
ꯑꯁꯤ ꯑꯩꯈꯣꯏꯗꯤ ꯈꯪꯗꯦ ꯑꯩꯈꯣꯏ ꯃꯁꯛ ꯈꯪꯗꯕ ꯃꯤ ꯐ꯭ꯔꯦꯟ ꯑꯣꯏꯗꯦ
ꯎꯝ ꯎꯝ ꯃꯁꯛ ꯈꯪꯗ꯭ꯔꯁꯨ ꯃꯤ ꯌꯥꯝ ꯐꯕ ꯑꯩꯈꯣꯏ ꯂꯩꯕꯅꯦꯀꯣ ꯑꯩꯒꯨꯨꯝꯅꯥ
ꯃꯁꯛ ꯈꯪꯕ ꯃꯤꯐꯥꯎꯗ ꯃꯤ ꯐꯔꯛꯇ꯭ꯔ ꯀꯥꯟꯁꯤꯗ
ꯉꯥꯏꯍꯥꯛ ꯉꯥꯏꯍꯥꯛ ꯂꯩꯔꯒ ꯈꯪꯉꯛꯀꯅꯤ ꯈꯪꯉꯛꯑꯀꯥꯟꯗ ꯉꯥꯏꯍꯥꯛ ꯉꯥꯏꯕꯤꯔꯗꯤ ꯈꯪꯉꯛꯀꯅꯤ
ꯉꯍꯥꯛ ꯉꯥꯏꯕꯤꯔꯔꯣꯏ ꯈꯪꯕꯤꯔꯔꯣꯏ
ꯈꯪꯕꯤꯌꯨ ꯈꯪꯕꯤꯌꯨ
ꯈꯪꯕꯤꯔꯣꯢ ꯈꯪꯕꯤꯔꯣꯏ
ꯈꯥꯡꯃꯤꯟꯅꯁꯤ
ꯈꯥꯡꯕ ꯉꯝꯖꯔꯣꯏ ꯑꯩꯗꯤ ꯑꯋꯥꯕ ꯈꯥꯡꯕꯁꯦ ꯌꯥꯝ ꯋꯥꯔꯦ
ꯑꯥ ꯋꯥꯔꯣꯏ ꯋꯥꯔꯣꯏ
ꯋꯥꯔꯦ ꯋꯥꯔꯦ ꯋꯥꯔꯦ ꯋꯥꯔꯦ ꯈꯥꯡꯕ ꯉꯝꯗ꯭ꯔꯦ ꯈꯪꯗꯦ
ꯑꯩꯁꯨ ꯅꯨꯄꯤ ꯑꯃ ꯊꯖꯤꯜꯂꯁꯤꯔ ꯈꯪꯗꯦꯗ ꯏꯆꯥ ꯂꯩꯅꯤꯡꯈ꯭ꯔꯦꯗ
ꯑꯁ ꯀꯩꯅꯣ ꯑꯗꯨꯗꯦ ꯂꯥꯏꯐꯇꯣ ꯂꯣꯏꯔꯝꯅꯤꯅꯦꯍꯦ
ꯎꯝ
ꯊꯤꯔꯣ ꯊꯤꯔꯣ
ꯊꯤꯔꯒꯦ ꯈꯟꯂꯤꯅꯦ ꯑꯩꯁꯨ ꯌꯥꯔꯛꯇ꯭ꯔꯦꯅꯦ ꯐꯤꯕꯝꯁꯤ
ꯀꯩꯗꯧꯔꯒꯅꯦ
ꯍꯅꯨꯈ꯭ꯔꯦꯅꯦ ꯄꯥꯈꯪ ꯑꯣꯏꯗ꯭ꯔꯤꯀꯥꯟꯗ ꯑꯩꯈꯣꯏꯗꯤ
ꯎꯟ ꯑꯝꯇꯥ ꯌꯦꯡꯒꯦꯅꯦ ꯑꯩ
ꯍꯥꯅꯨꯈꯔꯥꯕ ꯁꯛꯇꯝꯁꯦ ꯌꯦꯡꯒꯦ ꯍꯥꯏꯔꯣ
ꯑ ꯌꯦꯡꯒꯦ
ꯌꯥꯒꯅꯤ ꯌꯥꯒꯅꯤ
ꯑꯩꯈꯣꯏꯗꯤ ꯃꯤ ꯃꯁꯛ ꯈꯪꯗꯗꯤ ꯋꯥꯔꯤ ꯁꯥꯟꯅꯕ ꯇꯜꯂꯦꯕꯀꯣ
ꯑꯥ ꯑꯥ ꯍꯣꯔꯦꯟ ꯈꯪꯕꯤꯒꯅꯤꯀꯣ
ꯈꯪꯗꯦ ꯍꯧꯖꯤꯛ ꯈꯪꯗ꯭ꯔꯗꯤ ꯌꯥꯗꯦ ꯑꯩꯈꯣꯏꯗꯤ
ꯍꯧꯖꯤꯛꯇꯤ ꯀꯃꯥꯏꯅ ꯎꯠꯂꯣ ꯍꯥꯏꯅꯣ ꯅꯪꯒꯤꯁꯦ
ꯌꯥꯔꯣꯏꯃꯦ ꯑꯦꯅꯤ ꯃꯤꯟꯁ
ꯑꯩꯁꯦ ꯑꯃꯨꯛ ꯑꯟꯗꯥ ꯐꯪꯍꯟꯒꯦ ꯍꯥꯏꯔꯣ
ꯑꯦ ꯐꯨꯜ ꯕꯦꯒ ꯆꯠꯂꯣ ꯌꯥꯕꯅꯤꯅꯦ ꯑꯩꯈꯣꯏꯁꯨ
ꯑꯥ ꯑꯥ ꯊꯤ ꯊꯤꯕꯗꯥ ꯈꯔ ꯀꯨꯏꯗ꯭ꯔꯣꯕ ꯑꯗꯨ ꯈꯣꯏꯗꯣ
ꯀꯨꯏꯗꯕꯅꯤ ꯂꯥꯎꯠ ꯏꯁꯄꯤꯀꯔ ꯊꯥꯕꯗꯥ
ꯂꯥꯑꯣꯗ ꯑꯦꯁꯄ꯭ꯤꯀꯥꯔ ꯂꯩꯔ ꯇꯥꯏꯀꯣ ꯁꯤꯗ
ꯂꯩ ꯇꯝꯅꯦ ꯂꯩ
ꯅꯪꯒꯤꯗꯣ ꯈꯔ ꯍꯦꯟꯃꯟꯗ꯭ꯔꯣ
ꯁꯨꯝ ꯂꯧꯑꯣ ꯍꯥꯏꯕꯗꯤ ꯋꯥꯆꯞꯇ ꯆꯪꯉꯣ ꯋꯥꯆꯞꯇ ꯆꯪꯉꯀꯥꯟꯗ ꯚꯤꯗꯤꯑꯣ ꯑꯃ ꯌꯦꯡꯉꯣ ꯚꯤꯗꯤꯑꯣ ꯑꯃ ꯌꯦꯡꯕ ꯀꯥꯟꯗ ꯃꯈꯣꯟ ꯃꯁꯥ ꯃꯇꯣꯝꯇ ꯍꯧꯔꯛꯑꯅꯤ ꯁꯤꯒꯤ ꯃꯈꯣꯟꯁꯦ
ꯃꯤꯅꯤꯠ ꯃꯤꯅꯤꯠ ꯈꯔ ꯈꯛꯇ ꯑꯣꯏꯔꯁꯨ ꯈꯥꯡꯎ ꯈꯥꯡꯕꯗꯣ ꯁꯤꯔꯣꯏꯅꯦ
ꯁꯤꯗꯣꯔꯦ ꯏꯃꯥ
ꯁꯤꯕꯤꯒꯅꯨ ꯁꯤꯕꯤꯒꯅꯨꯀꯣ ꯌꯥꯝ ꯗ꯭ꯔꯥꯃꯥꯇꯤꯛ ꯑꯣꯏꯕꯗꯣ
ꯅꯣ ꯗꯤꯁ ꯏꯖ ꯅꯣꯠ
ꯑꯣꯏꯕꯅꯦꯀꯣ ꯑꯣꯏꯕꯅꯦ
ꯑꯣꯏ ꯗꯦꯀꯣ
ꯑꯩꯁꯦ ꯍꯧꯖꯤꯛꯇ ꯆꯥꯛ ꯆꯥꯍꯜꯂꯛꯄꯩ ꯋꯥꯅ ꯋꯥꯕꯅꯦ ꯅꯪꯅ
ꯑꯣ ꯐꯔꯦ ꯐꯔꯦ ꯐꯔꯦ ꯐꯠꯇꯕꯁꯦ ꯃꯤꯁꯤꯡꯁꯦ ꯐꯔꯦ ꯐꯔꯦ ꯕ꯭ꯂꯣꯛ ꯊꯝꯃꯒꯦꯀꯣ
ꯑꯩꯁꯦ ꯐꯠꯇꯕ ꯑꯃ ꯑꯣꯏꯔꯦꯕ
ꯕ꯭ꯂꯛ ꯇꯊꯝꯃꯛꯀꯦꯀꯣ
ꯑ ꯊꯨꯃꯟꯗ꯭ꯔꯣ ꯅꯪꯒꯤꯗꯣ ꯅꯪꯁꯦ ꯌꯥꯝ ꯊꯨꯏꯌꯦꯀꯣ
ꯊꯨꯏ ꯍꯥꯏꯗꯤ
ꯌꯥꯝ ꯊꯨꯏꯑꯦꯕ ꯇꯧꯕ ꯈꯨꯗꯤꯡꯒꯤ ꯑꯃ ꯍꯦꯛꯇ ꯍꯥꯏꯒꯅꯤ ꯑꯃ ꯐꯠ ꯐꯠ ꯐꯠ ꯇꯧꯕꯗꯥ ꯑꯩꯅ ꯑꯗꯨꯝ ꯍꯥꯏꯔꯤꯗꯨꯗꯤ ꯊꯨꯃꯜꯂꯦꯀꯣ ꯊꯨꯝꯃꯜꯂꯦꯀꯣ ꯍꯥꯏꯅ
ꯑꯗꯨꯅꯦ ꯈꯪꯉꯣ ꯅꯁꯥꯥꯅ
ꯑꯃ ꯏꯁꯩ ꯂꯩꯕꯗꯣ ꯈꯪꯕ ꯅꯠꯇ꯭ꯔꯣ ꯑꯃ ꯏ ꯀꯩꯅꯣꯒꯤ ꯏꯪꯂꯤꯁꯀꯤ ꯏꯁꯩ ꯑꯃ ꯑꯥꯏ ꯁꯃꯦꯟ ꯁꯦꯁꯀ ꯇꯧꯕꯗꯣ
ꯈꯪꯗꯦ
ꯑꯣꯟꯂꯤ ꯐꯨꯜ ꯐꯂꯁ ꯁꯤꯟ ꯇꯧꯕꯗꯣ ꯈꯪꯕꯤꯌꯨ ꯈꯪꯕꯤꯌꯨ
ꯈꯪꯕꯤ ꯗꯦ ꯈꯪꯕꯤꯗꯦ
ꯑ ꯂꯩꯕꯅꯤꯀꯣ ꯑꯄꯪꯕ ꯈꯛꯇꯅꯦ ꯑꯄꯪꯕ ꯃꯤꯅꯦ ꯍꯥꯏꯀꯣ ꯌꯥꯝ ꯊꯨ ꯊꯨꯅ ꯇꯧꯕꯗꯣ
ꯑꯣ ꯅꯪꯗꯤ ꯑꯁꯤꯡꯕ ꯇꯥꯔꯦ
ꯑꯥ ꯍꯥꯏ ꯇꯔꯦ ꯇꯞ ꯏꯪꯅ ꯇꯞꯅ ꯇꯧꯕꯕꯗꯣ
ꯄꯥꯝꯖꯗꯦ ꯑꯩꯗꯤ ꯊꯨꯅ ꯊꯨꯅ ꯇꯧꯕ ꯄꯥꯝꯃꯤ
ꯄꯝꯆ ꯗꯦꯗꯤ ꯍꯥꯏ
ꯍꯦꯛꯇ ꯌꯦꯡ ꯂꯛ ꯏ
ꯑ ꯅꯨꯡꯁꯤ ꯄꯤꯔꯤꯍꯥꯏ ꯍꯦꯛꯇ ꯀꯔꯤ ꯍꯥꯏꯕ꯭ꯔ
ꯈꯪꯗꯗꯤ ꯀꯥꯎꯈ꯭ꯔꯦ ꯑꯗꯣ ꯑꯩ
ꯑꯦ ꯍꯦꯛꯇ ꯅꯣ ꯂꯥꯛꯏ ꯇꯧꯕꯗ
ꯅꯨꯛꯁꯤꯗꯦꯗꯤ ꯍꯥꯏ ꯍꯦꯛꯇ ꯌꯦꯛꯂꯛꯏ ꯄꯝꯖꯥꯗꯦꯗꯤ ꯍꯥꯏ
ꯒꯗꯅꯤ ꯇꯞꯊꯒꯗꯕꯅꯤ ꯑꯗꯨ ꯅꯪ ꯆꯥꯛ ꯆꯥꯔꯔꯣꯏꯗ꯭ꯔꯣ ꯍꯥꯏꯁꯦ
ꯆꯗꯨꯏꯅꯤ
ꯀꯩꯗꯧꯔꯤꯕ ꯍꯧꯖꯤꯛꯐꯥꯎ
ꯀꯤꯝ ꯇꯧꯗꯦꯗ
ꯆꯥꯎꯅꯦ ꯆꯥꯎꯅꯦ ꯑꯁ ꯅꯁꯥꯗꯣ ꯌꯥꯔꯔꯣꯏꯑꯦ
ꯌꯥꯅꯤꯌꯦ
ꯑꯁ ꯋꯥꯥꯏꯑꯦꯗꯀꯣ
ꯀꯔꯤꯒꯤꯔꯅꯦ
ꯆꯥꯛ ꯅꯦ ꯇꯕꯔꯥ ꯆꯥꯡ ꯉꯟꯇꯥ ꯆꯥꯊꯣꯛꯑꯒ ꯅꯪꯒꯤ ꯊꯕꯛꯇꯣ ꯍꯣꯠꯅꯔꯣ ꯍꯣꯠꯅꯔꯣ
ꯍꯣꯠꯅꯅꯤꯛꯗꯦ
ꯍꯌꯦꯡ ꯅꯤꯡꯉꯝꯖꯔꯣꯏꯀꯣ
ꯍꯣꯏ ꯑꯗꯨꯒꯤꯅꯦ ꯑꯩꯅ ꯈꯜꯂꯤꯁꯦ
ꯎꯝ
ꯈꯜꯂꯤꯕꯅꯤ ꯑꯩꯁꯨ
ꯈꯟꯕꯤꯌꯨ ꯈꯟꯕꯤꯌꯨ ꯋꯥꯈꯜ ꯃꯨꯟꯅ ꯈꯟꯊꯕꯤꯌꯨ
ꯈꯟꯊꯕꯤꯒꯦ ꯈꯟꯊꯕꯤꯒꯦ ꯋꯥꯈꯜ ꯃꯨꯟꯅ ꯈꯟꯊꯕꯤꯒꯦ
ꯑ ꯑꯩ ꯁꯤꯈꯣ ꯏꯃꯥꯟ ꯅꯕꯅ ꯒꯦꯝꯒ ꯇꯧꯁꯦ ꯍꯥꯏꯕꯁꯦ ꯑꯩ ꯁꯥꯟꯅꯔꯣꯏꯒꯦꯅ ꯂꯩꯕꯅꯦ ꯉꯁꯤꯁꯦ
ꯀꯩꯒꯤꯅꯣ
ꯑꯩ ꯊꯕꯛ ꯌꯥꯝ ꯂꯩꯗꯅ
ꯑꯣ
ꯃꯣꯏꯗꯤ ꯇꯧꯗꯕꯒꯤ ꯁꯥꯟꯅꯕ ꯋꯥꯅꯦꯕ ꯑꯩꯗꯤ ꯊꯕꯛ ꯂꯩꯌꯦꯕ ꯑꯗꯨꯒꯤ
ꯅꯪꯒꯤ ꯊꯕꯛ ꯇꯣ
ꯑ ꯑꯩꯒꯤ ꯊꯥꯕꯛꯇꯣ ꯀꯔꯤ
ꯇꯧꯕꯤꯌꯨ ꯇꯧꯕꯤꯌꯨ ꯇꯧꯕꯤꯒꯗꯕꯅꯤ ꯇꯧꯕꯤꯒꯗꯕꯅꯤ
ꯁꯇꯧꯕꯤꯒꯦ
ꯇꯧꯕꯤꯗꯕ ꯌꯥꯔꯣꯏ